ꯇꯣ ꯎꯝ ꯍꯧꯖꯤꯛ ꯏꯇꯥꯔꯦ
ꯑꯣ
ꯑꯣ ꯅꯦꯠ ꯈꯔ ꯅꯨꯡꯉꯥꯏꯇꯕ ꯃꯥꯜꯂꯦꯀꯣ
ꯀꯗꯧꯔꯤ
ꯗꯩꯅꯣ ꯇꯨꯝꯕ ꯍꯧꯒꯠꯂꯒ ꯇꯨꯝ ꯂꯩꯌꯦꯗ
ꯎꯏꯁ ꯍꯧꯖꯤꯛꯄꯨ
ꯕꯨ ꯇꯕ ꯎꯝ ꯉꯁꯥꯏ ꯑ ꯇꯨꯝꯕꯅꯤ
ꯑꯣ ꯁꯥꯗ꯭ꯔꯣ ꯅꯅꯨꯡ ꯁꯥ ꯁꯥꯗ꯭ꯔꯣ
ꯍꯉꯗ
ꯑꯣ ꯅꯣꯡꯗꯤ ꯆꯨꯔꯛꯇꯦ
ꯎꯝ
ꯑ
ꯅꯁꯨꯗ ꯅ ꯅ ꯀꯗꯧꯔꯤ ꯅ
ꯑꯩꯗꯤ ꯒꯦꯝ ꯁꯥꯟꯅꯕ ꯂꯣꯏꯔꯒ ꯇꯞꯅ ꯂꯩ
ꯑ ꯒꯔ
ꯍꯣꯏ ꯅꯣꯡꯃꯥꯏ ꯀꯞꯇ꯭ꯔꯦ
ꯎꯝ ꯅꯣꯡꯃꯩ ꯀꯞꯇ꯭ꯔꯦ
ꯎꯝ ꯅꯇꯣꯝꯗꯔꯣ ꯂꯩꯕ
ꯑꯣ ꯍꯧꯖꯤꯛꯇꯤ ꯑꯗꯨꯝ
ꯑꯣ
ꯑ
ꯎꯝ ꯐꯌꯦ ꯐꯌꯦ ꯍꯜꯂꯛꯇ꯭ꯔꯦ
ꯄ꯭ꯔꯦ ꯎꯝ ꯍꯜꯂꯛꯄꯅꯦ ꯑꯃꯨꯛꯀ ꯍꯜꯂꯛꯄꯅꯦ
ꯑꯣ
ꯃꯊꯛꯇ ꯆꯠꯁꯦ ꯍꯥꯏꯕ ꯑꯩꯅ ꯑꯁ ꯇꯨꯝꯅꯤꯡꯕꯗ ꯆꯠꯅꯤꯡꯗ꯭ꯔꯦ ꯅꯪ ꯆꯠꯂꯣ ꯍꯥꯏꯕ
ꯑꯣ ꯃꯥ ꯑꯃꯨꯛ ꯑꯃꯨꯛ ꯉꯁꯥꯏ ꯆꯠꯈꯤꯕꯗꯣ ꯑꯃꯨꯛ ꯍꯜꯂꯛꯇꯕ꯭ꯔꯣ
ꯐꯜꯂꯑꯒꯦ
ꯍꯂꯛꯈ꯭ꯔꯦ
ꯑꯩ
ꯀꯅꯤꯒꯁꯤꯗꯤ ꯁꯦ ꯄ
ꯇꯥꯖ ꯀꯦ ꯍꯥꯏꯅꯣ
ꯑꯣ ꯆꯥꯛ ꯌꯦꯟꯁꯥꯡ ꯊꯣꯡꯅꯤꯉꯥꯏꯁꯨ ꯇꯥꯟꯈ꯭ꯔꯦ
ꯑꯣ
ꯁꯧ ꯑꯣ ꯍꯥꯏꯅ ꯃꯥ ꯑꯁ ꯃꯊꯛꯇ ꯆꯥꯔꯅꯤ ꯍꯥꯏꯕ ꯀꯨꯝ ꯇꯧꯋꯤꯗ
ꯍꯟꯖꯥꯡ ꯍꯤꯟꯖꯥꯡ ꯂꯩꯔꯗꯨꯅ ꯑꯗꯨꯗꯤ
ꯑꯗꯨꯗꯤ
ꯆꯀꯪ ꯊ‌ꯣꯡꯉꯥꯒ ꯑꯩ ꯉꯁꯥꯏ ꯊꯥꯔꯛꯄꯗ ꯂꯩꯔꯕ꯭ꯔꯥ ꯅꯠꯇ꯭ꯔꯣ ꯑꯣ
ꯎꯝ ꯑꯗꯨꯃꯥꯏ ꯇꯧꯔꯣ ꯊꯣꯡꯕ ꯇꯜꯂꯗꯤ ꯌꯦ ꯔꯣꯝꯁꯨ ꯌꯥꯝ ꯂꯩꯗ
ꯑꯣ
ꯑ
ꯎ ꯑꯌꯨꯛꯇꯤ ꯀꯩ ꯌꯦꯟꯁꯥꯡ ꯆꯥꯒꯦ
ꯎꯝ ꯀꯦꯡꯉꯧ ꯀꯦꯡꯉꯧ ꯇꯧꯔꯒ ꯆꯥꯕꯅꯦ ꯑꯌꯨꯛꯇꯤ ꯕ꯭ꯔꯤꯟꯖꯥꯜꯗꯣ ꯇꯕꯔꯣ ꯑꯣ ꯇꯥꯏꯌꯦ ꯇꯥꯏꯌꯦ ꯎꯝ ꯅꯪꯗꯤ ꯆꯥꯛ ꯍꯤꯟꯖꯥꯡ ꯊꯣꯡꯕ ꯍꯧꯔꯕ꯭ꯔꯣ ꯊꯣꯡꯗ ꯍꯧꯔꯅꯤ ꯏꯁ
ꯅꯅꯦꯦ ꯏꯃꯝ꯭ꯔꯤꯌꯦ
ꯑꯣ ꯑꯦ
ꯅꯣꯏꯅꯤ ꯃ ꯍꯕ
ꯑꯣ ꯑꯣ ꯃꯝꯕ ꯍꯧꯔꯤ
ꯑꯣ
ꯌꯥꯝ ꯉꯅ ꯃꯃ ꯏꯣ
ꯍꯌꯦꯡꯗꯤ ꯀꯥꯏꯖꯒꯦꯔꯣ
ꯀꯗꯥꯏꯗ ꯆꯠꯁꯦꯔ ꯍꯥꯏꯁꯨ ꯣꯏ ꯆꯠꯂꯣꯗꯅ ꯑꯗꯨꯝ ꯐꯝꯗ꯭ꯔꯣꯏꯁꯤꯣ ꯆꯠꯅꯤꯡꯗꯦꯅꯦ ꯆꯠꯅꯤꯡꯉꯥꯏ ꯃꯐꯝꯁꯨ ꯂꯩꯇꯦ
ꯅꯣꯏꯅꯦ ꯃꯥ
ꯅꯃꯥꯟꯅꯕ ꯁꯤꯡꯗꯤ ꯂꯩꯇꯦ ꯆꯠꯅꯗꯦ ꯎ
ꯑꯣ ꯑꯃꯐꯥꯎ ꯐꯥꯎꯅꯗꯦ ꯃꯣꯏ ꯑꯗꯨꯗ ꯂꯩꯗꯥꯏꯅꯦ
ꯇ꯭ꯔꯣ ꯍ ꯇ
ꯑꯥꯏꯁ ꯅꯪꯗꯤ
ꯁꯦ ꯃꯩ ꯃꯩ ꯋꯥꯠꯄ ꯃꯥꯜꯂꯤꯁꯤ꯭ꯔ ꯎ ꯀꯥ꯭ꯔꯦ ꯎꯝ ꯎꯝ ꯃꯀꯞꯅꯤꯉ ꯃꯝ ꯌꯎꯗ꯭ꯔꯔꯤ
ꯌꯥꯝꯌꯥꯝ ꯀꯥꯟ ꯀꯥꯞꯇꯕ
ꯁꯠ ꯁꯕ ꯂꯣꯍꯤꯔ ꯀ
ꯑ ꯆꯪ ꯊꯣꯡꯕ ꯍꯧꯗꯣꯏꯔꯣ
ꯊꯣꯡꯕ ꯍꯧꯔꯁꯦꯔꯅ ꯇꯧꯕꯗꯤ ꯇꯧꯕꯅꯦ ꯑ
ꯀꯩ ꯌꯦꯟꯖꯥꯡ ꯊꯣꯡꯉꯅꯤ ꯑꯗꯨꯗꯤ
ꯇꯥꯗꯦ
ꯉꯣ ꯅꯤꯡꯉꯣ ꯅꯨꯡꯉꯥꯏꯇꯕ ꯃꯥꯜꯂꯦꯗ ꯍꯩꯅꯠꯇꯅ ꯐꯗꯣ ꯂꯕꯅ ꯇꯥꯕꯒꯦ ꯅꯪ ꯋꯥ ꯉꯥꯡꯕꯗꯣ ꯌꯥꯝꯅ ꯇꯞꯅ ꯇꯥꯌ‌ꯦꯕ
ꯑꯗꯨꯗꯒꯦꯅꯦ
ꯍꯜꯂꯣ ꯍꯂꯣ ꯇꯥꯕ꯭ꯔꯣ ꯕ꯭ꯔꯣ ꯊꯕꯛ ꯆꯤꯟꯕ꯭ꯔꯣ ꯑꯦ ꯊꯕꯛ ꯆꯤꯟꯗꯦꯗ
ꯑꯣ
ꯏꯁꯤꯡ ꯅꯨꯡꯉꯥꯏꯕ꯭ꯔꯣ ꯅꯊꯪꯁꯦ ꯏꯁꯤꯡ ꯔꯣ ꯎꯝ ꯏꯁ ꯍꯥꯏꯗꯤ
ꯍꯧꯖꯤ ꯅꯣ
ꯅ‌ꯣꯡ ꯐꯖꯅ ꯆꯨꯔꯁꯨ ꯏꯁꯤꯡ ꯂꯩꯇꯦ ꯎꯝ ꯁꯤꯡꯗꯤ ꯂꯩꯕꯨꯗꯤ ꯂꯩꯕ ꯑꯗꯨ ꯁꯤꯡ ꯃꯣꯠꯄ
ꯑꯣ
ꯊꯪꯅꯤꯉꯥꯏꯗꯤ ꯂꯩꯕ ꯅꯠꯇ꯭ꯔꯣ ꯀ ꯂꯩꯕꯅꯤ
ꯍꯣꯏꯗ
ꯅꯣꯏꯁꯨ ꯑꯗꯨꯝ ꯂꯩꯕ꯭ꯔꯣ ꯂꯩꯕꯅꯦ ꯅꯝꯗꯦꯕꯀꯣ ꯁꯨꯝ ꯇꯕꯗꯣ
ꯑꯗꯨꯒꯤ ꯏꯔꯨꯕ ꯈꯣꯛꯂꯦꯛ ꯐꯦꯡꯕꯒꯨꯝꯕꯗꯤ ꯃꯣꯏ ꯇꯥꯕꯗꯣ ꯄꯥꯏꯌꯦꯅꯦ
ꯍꯪꯨꯝꯕ ꯆꯥꯅꯕ ꯑꯁꯤ ꯂꯩꯕꯗ ꯑꯣꯏꯅ ꯑꯣꯏꯅ ꯄꯥꯏꯔꯦ ꯇꯗꯤꯀꯤ ꯄꯨꯔꯥ ꯄꯨꯔꯣ ꯑꯗꯨꯁꯤꯡꯗꯣꯏꯒꯗꯣ
ꯃꯣꯏ
ꯍꯣꯏ ꯑꯁꯤ ꯃꯛ ꯗꯨꯀꯥꯟꯗ ꯌꯧꯅꯦꯕꯀꯣ ꯑꯗꯣ ꯃꯣꯏꯅ ꯑꯩꯈꯣꯏ ꯂꯣꯏꯕ ꯃꯇꯝꯗ
ꯀꯩꯅꯣꯝ
ꯌꯨꯝꯐꯥꯎ ꯄꯨꯔꯛꯍꯟꯕ ꯂꯨꯄꯥ ꯇꯔꯥ ꯃꯥ꯭ꯔ ꯄꯤꯔꯒ ꯂꯎꯕꯔꯣ
ꯅꯠꯇꯦ ꯏꯁꯤꯡ ꯃꯃꯜꯗꯤ ꯀꯩꯅꯣꯅꯤꯡꯕꯀꯣ
ꯍꯥꯥ
ꯅꯪ ꯀꯩ ꯚꯤꯗꯤꯑꯣ ꯌꯦꯡꯕ꯭ꯔꯣ
ꯑꯣ
ꯅꯩꯔꯦꯗ ꯅꯪꯗꯤ
ꯑꯩ ꯐꯣꯟꯁꯨ ꯑꯃꯨꯛ ꯍꯟꯅ ꯇꯥꯕꯀꯣ ꯂꯣꯏꯅꯃꯛ ꯇꯥꯕ ꯄꯥꯗꯦ ꯍꯧꯖꯤꯛꯗꯤ
ꯍꯜꯂꯣ
ꯍ ꯆꯪ ꯆꯪ ꯑ
ꯑ ꯇꯥꯔꯦ
ꯑ ꯍꯧꯖꯤꯛ
ꯍꯧꯖꯤꯛꯛꯇꯤ ꯇꯥꯗ꯭ꯔꯦ
ꯑꯣ
ꯐꯥꯔꯦ ꯅꯪꯒꯤꯗꯣ ꯑꯗꯨꯝꯥꯏ ꯀꯩꯅꯣ ꯑꯗꯨꯝ ꯂꯣꯏ ꯇꯥꯏꯔꯤꯁꯤꯕꯣ
ꯈꯪꯗ‌ꯦꯗ ꯕꯂꯨꯝ ꯈꯔ ꯎꯝ ꯐꯨꯜ ꯑꯣꯏꯅ ꯊꯝꯗꯤ ꯑꯗꯨꯃꯥꯏ ꯇꯥꯏꯅꯤ ꯀꯃꯥꯏ ꯇꯧꯕ꯭ꯔꯥ
ꯑꯇꯣꯞꯄꯗꯨꯁꯨ ꯑꯗꯨꯃꯥꯏꯅ ꯂꯣꯏ ꯇꯧꯕ꯭ꯔꯥ
ꯎꯝ ꯎꯝ ꯑꯗꯨꯃꯥꯏꯅ ꯇꯧꯋꯤ ꯍꯥꯏꯅ‌ꯦ
ꯅꯪꯒꯤ ꯏꯁꯄꯤꯛꯀꯔ ꯀꯟꯕ ꯃꯥꯜꯂꯤꯀꯣ
ꯅꯩꯔꯦꯍ‌ꯦ
ꯅꯪꯗꯤ ꯀꯔꯤ ꯏꯟꯖꯥꯡ ꯆꯥꯔꯅꯤ ꯍꯧꯖꯤꯛ
ꯈꯪꯗꯦ ꯀꯩ ꯏꯟꯆꯥꯡ ꯆꯥꯁꯤꯔꯣ ꯈꯪꯗꯦꯅꯦ ꯉꯔꯥꯡꯗꯣ ꯑ ꯀꯩꯅꯣꯝ ꯕꯂꯦꯟꯗ꯭ꯔꯤ ꯂꯧꯋꯦ ꯑꯗꯨꯒ ꯀꯩꯅꯣ ꯑꯂꯨꯅꯦ ꯈꯥꯃꯦꯟꯗꯤ ꯂꯣꯏꯔꯦ ꯀꯩꯖ ꯁꯥꯁꯤꯔ ꯈꯪꯗꯦꯗ
ꯎꯝ
ꯇꯥꯕꯔꯣ
ꯝ ꯇꯥꯏ
ꯑꯥ ꯈꯪꯗ꯭ꯔꯦ ꯈꯪꯗ꯭ꯔꯦ ꯑꯍꯥꯎ ꯑꯍꯥꯎꯕ ꯂꯩꯔꯒ
ꯑꯍꯥꯎ ꯑꯍꯥꯎꯕ
ꯑꯌꯨꯛꯇꯒꯨꯝꯕ ꯍꯤꯟꯖꯥꯡ ꯂꯩꯕ ꯆꯠꯂꯣ ꯃꯣꯏꯗꯣ ꯌꯥꯝ ꯌꯥꯝ ꯐ꯭ꯔꯦꯁ ꯑꯣꯏꯕ ꯐꯪꯕꯅꯦ ꯕꯖꯥꯔꯗ ꯌꯥꯝ ꯍꯣꯡꯁꯨ ꯍꯣꯡꯕꯅꯦꯕꯀꯣ ꯑꯌꯨꯛꯇ
ꯑꯣ ꯑꯗꯨꯃꯥꯏꯅ ꯇꯧꯕ꯭ꯔꯣ
ꯍꯣꯏ ꯁꯥꯃꯨ ꯃꯈꯣꯡ ꯂꯩꯗꯅ
ꯍꯥ ꯎꯝ
ꯑꯩ ꯍꯤꯟꯖꯥꯡ ꯌꯣꯟꯐꯝ ꯃꯅꯥꯛꯇꯣ ꯂꯣꯏꯅ ꯂꯥꯛꯀꯅꯤꯕꯀꯣ ꯒꯥꯔꯤꯁꯨ ꯌꯥꯝ ꯂꯩꯔꯣꯏꯕ ꯑꯗꯣ ꯃꯌꯥꯝ ꯐꯝꯃꯒ ꯂꯩꯕꯅꯦ ꯑꯩ ꯌꯥꯝ ꯍꯣꯡ ꯍꯣꯡꯅ ꯐꯪꯕꯅꯦ ꯑꯌꯨꯛꯇꯗꯤ
ꯑꯥ
ꯊꯦꯡ ꯈꯔ ꯊꯦꯡ ꯄꯨꯡ ꯇꯔꯨꯛ ꯇꯔꯦꯠ
ꯑꯦꯗ
ꯇꯥꯏ
ꯇꯔꯤ
ꯑꯣ ꯃꯣꯏ ꯑꯃꯨꯛ ꯌꯨꯝ ꯍꯟꯅꯤꯡꯉꯥꯏ ꯇꯧꯈꯤꯗꯣꯏꯅꯦꯕꯀꯣ ꯄꯨꯡ ꯄꯨꯡ ꯇꯔꯨꯛ ꯇꯔꯦꯠ ꯑꯗꯨꯃꯥꯏꯅ ꯂꯥꯛꯂꯝꯒꯅꯤ ꯃꯄꯜ ꯇꯥꯔꯛꯑꯗꯤ ꯑꯃꯨꯛ ꯍꯜꯂꯛꯈ꯭ꯔ‌ꯦꯕ ꯁ꯭ꯀꯨꯜ ꯀꯥꯕ ꯃꯇꯝ ꯂꯣꯏꯔ ꯌꯧꯔꯛꯈ꯭ꯔꯕꯅꯤ ꯑꯗꯨꯝ ꯍꯟꯈ꯭ꯔꯥꯅꯦꯕ
ꯄꯨꯂꯤꯁꯤꯡꯅ ꯇꯅꯗ꯭ꯔ‌ꯣ
ꯍꯥꯥ
ꯃꯣꯏꯕꯨ ꯄꯨꯂꯤꯁꯁꯤꯡꯅ
ꯇꯟꯅꯗꯦ ꯑꯌꯨ ꯑꯌꯨꯛꯗ ꯗꯤ ꯇꯟꯅꯗꯦ ꯃꯣꯏꯄꯨ ꯂꯥꯛꯅꯗꯦꯕ
ꯑꯣ
ꯑꯗꯨꯒꯤ ꯌꯥꯝ ꯅꯤꯉꯣꯜꯂꯛꯀꯅꯤꯕ ꯃꯣꯏꯗꯣ
ꯑꯗꯨꯗꯤ ꯌꯥꯝ ꯐꯦꯅ
ꯍꯣꯏ ꯉꯟꯅ ꯍꯧꯒꯠꯂꯗꯤ ꯑꯗꯨ ꯂꯧꯕ ꯆꯠꯄ ꯌꯥꯏꯕꯀꯣ
ꯑꯁ ꯍꯧꯒꯠꯅꯤꯡꯉꯥꯏꯗꯤ ꯍꯥꯏꯔꯨꯅꯨꯗ
ꯎꯝ ꯄꯨꯡ ꯀꯌꯥ ꯀꯌꯥꯗ ꯇꯨꯝꯒꯦ
ꯎꯝ ꯚꯔꯣꯛꯒꯨꯝꯕꯗ ꯄꯨꯡ ꯑꯃ ꯑꯅꯤ ꯇꯨꯡꯉ
ꯑꯣ ꯑꯌꯨꯛ ꯍꯧꯒꯠꯄꯗꯤ ꯄꯨꯡ ꯀꯌꯥꯗ ꯍꯧꯒꯠꯄ
ꯄꯨꯡ ꯇꯔꯥ ꯑꯁ
ꯍꯟꯗꯛꯇꯤ ꯄꯦꯟꯅꯥ ꯇꯨꯝꯂꯝꯒꯅꯤꯅꯦ
ꯎꯝ ꯍꯌꯦꯡ ꯍꯣꯏ ꯀꯧꯔꯛꯑ ꯉꯥꯛꯇ ꯆꯠꯄ ꯍꯧꯔꯅꯤ ꯇꯨꯝꯕ ꯄꯦꯟꯅꯔꯣꯏ ꯅꯨꯡꯗꯥꯡꯗꯁꯨ ꯇꯧꯕ ꯍꯧ ꯍꯣꯔꯅꯤ ꯃꯔꯛ ꯃꯔꯛꯇ ꯍꯟꯗꯛ ꯇꯧꯗ꯭ꯔꯤꯉꯩꯗ ꯄꯦꯟꯅ ꯇꯨꯝꯊꯣꯛꯑꯣ ꯎꯝ ꯅꯪ ꯑꯃꯨꯛ ꯌꯦꯡꯕ꯭ꯔꯥ ꯊꯥꯔꯛꯀꯅꯤ ꯍꯥꯏꯕ ꯃꯐꯝꯗ ꯑꯗꯨꯃꯥꯏꯅ ꯌꯦꯡꯕ
ꯑꯣ ꯌꯦ
ꯑꯣ
ꯄ
ꯑꯣ ꯅꯪ ꯈꯣꯡꯎꯞꯗꯨꯗꯤ ꯍꯥꯏꯔꯛꯇꯦ
ꯑꯣ ꯍꯥꯏꯔꯛꯇꯦ
ꯑꯣ ꯃꯣꯠꯂꯝꯒꯅꯤ ꯑꯗꯨꯗꯤ ꯀꯃꯥꯏꯅ ꯔꯤꯖ‌ꯩꯛ ꯆꯠꯄ꯭ꯔꯣ
ꯈꯪꯗꯦ ꯑꯩꯗꯤ
ꯄꯤꯛꯄ꯭ꯔꯥ ꯄꯤꯛꯄ꯭ꯔꯥ ꯇꯧꯕ꯭ꯔꯥ ꯁꯦꯒꯥꯏꯕ꯭ꯔꯥ ꯀꯃꯥꯏꯅ ꯇꯧꯕ꯭ꯔꯥ
ꯗꯤ ꯎ ꯍꯧꯗ꯭ꯔꯦ